ꯍꯜꯂꯣ
ꯀꯔꯤ ꯇꯧꯕ꯭ꯔꯥ
ꯍꯧꯖꯤꯛꯅ ꯍꯧꯒꯠꯂꯒ ꯏꯁꯤꯡ ꯑꯥ ꯀꯔꯤ ꯑꯁꯥꯕ ꯊꯛ ꯅꯪꯀꯥ ꯍꯣꯏ
ꯃꯤ ꯏꯁꯤꯡ ꯑꯁꯥꯕ ꯅꯨꯡꯇꯤꯒꯤ ꯊꯛꯔꯗꯤ ꯌꯥꯝ ꯉꯥꯎꯔꯝꯒꯗꯧ ꯃꯥꯜꯂꯦꯒ
ꯑꯩꯃꯥ ꯒꯦꯁꯇ꯭ꯔꯤꯛ ꯀꯟꯃꯟꯕꯒꯤ ꯊꯛꯄ ꯋꯥꯅꯦ
ꯑꯗꯨꯒꯤꯅꯦ ꯌꯥꯝ ꯉꯧꯔꯝꯗꯧ ꯃꯥꯜꯂꯦ ꯌꯥꯝ ꯏꯁꯤꯡ ꯁꯥꯕ ꯊꯛꯄꯁꯦ ꯉꯧꯕꯅꯦ
ꯉꯧꯕ꯭ꯔꯣ ꯅꯪꯁꯨ ꯉꯧꯕ ꯃꯥꯜꯂꯦ ꯑꯗꯨ ꯑꯣꯏꯔꯗꯤ
ꯀꯗꯥꯏꯗꯒꯤꯅꯣ ꯆꯥꯛ ꯆꯥꯈ꯭ꯔꯕ꯭ꯔꯣ ꯅꯣꯏꯗꯤ
ꯆꯗ꯭ꯔꯤꯌꯦ ꯆꯥꯒꯦ ꯇꯧꯋꯦ
ꯀ꯭ꯔꯤꯒꯤꯔꯣ
ꯍꯧꯖꯤꯛꯅ ꯍꯧꯒꯠꯄ ꯑꯗꯨꯒꯤ ꯊꯦꯡꯅ ꯆꯥꯕ ꯁꯤ ꯄꯤꯈ꯭ꯔꯦ ꯑꯗꯨꯕꯨ ꯑꯩꯅ
ꯊꯦꯡꯅ ꯍꯧꯒꯠꯀꯅꯨ ꯈꯔ ꯉꯟꯅ ꯍꯧꯒꯠꯄ ꯇꯝꯃꯣ
ꯍꯣꯏ ꯋꯥꯔ ꯀꯞ ꯃꯇꯝꯅꯤꯅꯀꯣ
ꯎꯝ ꯎꯝ ꯗꯨꯅꯦꯜ
ꯑꯗꯨꯒ ꯂꯩꯩꯊꯣꯛꯄ ꯇꯝꯃꯣ ꯑꯍꯣꯏ ꯉꯔꯥꯡ ꯕꯣꯜ ꯌꯦꯡꯕ꯭ꯔ ꯅꯪ
ꯑꯡ ꯑꯥ ꯌꯦꯡꯕꯅꯦ
ꯅꯨꯡꯉꯥꯏꯕ꯭ꯔꯣ
ꯑꯩꯌꯥ ꯏꯖꯤꯞ ꯑꯩꯗꯤ ꯑꯔꯖꯦꯟꯇꯤꯅꯥꯕꯨ ꯀꯣ ꯁꯞ ꯄꯣꯠ ꯍꯣꯏ ꯇꯧꯕꯗꯤ ꯅꯠꯇꯦꯕ ꯑꯥꯏꯒꯦꯔꯥ ꯏꯖꯤꯞꯄꯨ ꯅꯨꯡꯁꯤꯌꯦꯕ
ꯍꯣꯏ ꯏꯖꯤꯞ ꯀꯨꯏꯗꯨ ꯁꯤꯈ꯭ꯔꯦꯀꯣ
ꯍꯣꯏ ꯄꯣꯈ꯭ꯔꯦ ꯃꯤ ꯃꯣꯏꯗꯤ ꯅꯨꯡꯁꯤꯕꯅ
ꯃꯅꯦ ꯃꯅꯦ ꯅꯨꯡꯁꯤꯕꯤꯌꯦ ꯍꯦ ꯍꯥ ꯀꯔꯤ ꯎꯄꯥꯏ ꯀꯣꯂꯦꯖꯁꯨ ꯆꯠꯂꯣꯏꯗꯕꯅꯤꯅ ꯑꯗꯨꯝ ꯂꯩꯅꯤ ꯇꯨꯝꯔꯒ
ꯀ꯭ꯔꯤꯒꯤ ꯆꯠ
ꯑꯩꯒꯤ ꯃꯤꯠ ꯌꯥꯝ ꯄꯣꯝꯈ꯭ꯔꯦ ꯆꯠꯅꯤꯡꯗ꯭ꯔꯦ ꯑꯗꯨꯅ ꯂꯥꯏꯔꯤꯛ ꯏꯔꯒ ꯂꯩꯒꯦ ꯉꯁꯤꯗꯤ ꯁꯦꯁ ꯅꯨꯡꯉꯥꯏꯕꯖꯥꯠꯅꯤ ꯂꯥꯏꯔꯤꯛ ꯄꯥꯎ ꯅꯣꯏꯗꯤ ꯂꯥꯏꯔꯤꯛ ꯄꯔꯣꯏꯗ꯭ꯔꯣ
ꯄꯥꯅꯤꯡꯗꯦ
ꯀꯔꯤꯅꯣ
ꯏꯟꯇ꯭ꯔꯦꯁ ꯂꯩꯇꯦ
ꯎꯝꯍꯝ ꯀꯔꯤ ꯎꯄꯥꯥꯏ ꯂꯩ ꯏꯟꯇꯔꯦꯁ ꯂꯩꯇ꯭ꯔꯗꯤ ꯎꯄꯥꯏ ꯁꯨꯡꯂꯩ ꯂꯩꯇ꯭ꯔꯦ ꯏꯟꯇꯔꯦꯁ ꯂꯩꯇ꯭ꯔꯗꯤ
ꯍꯣꯏ
ꯄꯨꯨꯡ ꯀꯌꯥ ꯆꯥꯒꯦꯔꯣ
ꯍꯧꯖꯤꯛꯆꯥꯒꯦ ꯇꯋꯦ
ꯎꯝ ꯅꯣꯏꯗꯤ ꯏꯟꯁꯥꯡ ꯍꯥꯎꯅꯩ ꯃꯥꯜꯂꯤꯀꯣ
ꯑꯥ ꯀꯗꯥꯏꯗꯒꯤ ꯗꯥꯜꯅꯦ
ꯑꯌꯨꯛ ꯈꯨꯗꯤꯡ ꯗꯥꯎ ꯆꯥꯕ ꯅꯣꯏꯁꯦ
ꯎꯝ
ꯎꯝꯍꯝ ꯐꯩ ꯐꯩ ꯌꯥꯝ ꯌꯥꯝ ꯆꯥꯎꯑꯣ ꯎꯝ ꯌꯥꯝ ꯆꯥꯒꯗꯧꯕꯅꯤ ꯑꯍꯝ
ꯅꯣꯏ ꯂꯥꯛꯇꯦ ꯑꯌꯨꯛꯀꯤ ꯍꯣꯏ ꯆꯠꯅꯤ
ꯆꯠꯅꯤꯒ ꯎꯝ ꯐꯔꯦ ꯐꯔꯦ ꯀꯣꯂꯦꯖ ꯀꯨꯝꯕ ꯆꯠꯂꯣꯏꯗ꯭ꯔꯣ ꯅꯣꯏꯗꯤ
ꯁꯦꯀꯦꯟ ꯀ꯭ꯂꯥꯁ ꯒꯤꯗ ꯑꯃ ꯂꯥꯛꯀꯅꯤ ꯆꯠꯀꯅꯤ ꯍꯥꯏꯕ
ꯁꯦꯀꯦꯟ ꯀ꯭ꯂꯥꯁ ꯇꯥ ꯍꯧꯕ꯭ꯔꯥ ꯅꯣꯏ
ꯑꯥ
ꯅꯪꯁꯦ ꯁꯦꯀꯦꯟ ꯁꯦꯀꯦꯟꯒꯤ ꯌꯥꯎꯕ ꯆꯠꯅꯉꯥꯏꯔꯣ ꯑꯣꯀꯦ ꯎꯝ ꯌꯝ ꯒꯨꯗ ꯑꯣꯏꯀꯣ ꯃꯤꯗꯤ ꯒꯨꯗ ꯑꯣꯏꯃꯟꯗꯅ ꯇꯣꯄꯔ ꯇꯣꯄꯔ ꯇꯔꯅꯤꯀꯣ
ꯅꯨꯃꯤꯠ ꯑꯅꯤ ꯆꯠꯇ꯭ꯔꯦ ꯑꯩ ꯍꯤꯍꯤ
ꯑꯩꯈꯣꯏꯗꯤ ꯍꯞꯇꯥ ꯑꯃ ꯑꯅꯤ ꯁꯨꯈ꯭ꯔꯕꯒꯨꯝ ꯇꯧꯋꯦ ꯀ꯭ꯂꯥꯁ ꯆꯠꯗ꯭ꯔꯕ
ꯀꯃꯥꯏꯅ ꯇꯧꯅꯣ
ꯑꯩꯈꯣꯏꯒꯤ ꯂꯩꯐꯝꯒ ꯀꯣꯂꯦꯖ ꯁꯦ ꯈꯔ ꯂꯝꯕ ꯍꯥꯏꯕ ꯇꯥꯔꯦ ꯑꯗꯨꯒ ꯂꯝꯕꯤꯗ ꯊꯣꯛꯔꯒ ꯆꯠꯄ ꯀꯔꯤ ꯑꯩꯊꯟ ꯆꯠꯄꯒꯨꯝꯕꯗ ꯅꯨꯡꯉꯥꯏ ꯇꯟꯕꯀꯣ ꯏꯊꯟꯗ ꯆꯠꯄꯒꯨꯝꯕꯁꯦ ꯌꯥꯝ ꯋꯥꯏꯌꯦ
ꯑꯪ
ꯗꯨꯒꯤ ꯑꯍꯝ
ꯀꯔꯤ ꯅꯪꯗꯤ ꯆꯥꯛ ꯆꯥꯈ꯭ꯔꯕ꯭ꯔꯥ
ꯆꯥꯛ ꯆꯔꯤꯌꯦ ꯑꯩꯈꯣꯏꯗꯤ
ꯀꯔꯤ ꯢꯟꯁꯥꯡ ꯆꯥꯕ꯭ꯔꯥ
ꯑꯂꯨꯒ ꯕꯤꯟꯁꯀ ꯐ꯭ꯔꯥꯏ ꯇꯧꯔꯒ ꯆꯥꯕꯅꯦ
ꯂꯨꯕꯥꯠꯇꯦ ꯍꯥꯎꯅꯦ ꯇꯦꯍꯥꯡ
ꯍꯦ ꯉꯁꯤꯗꯤ ꯇꯣꯞ ꯇꯣꯞꯄ ꯀꯗꯥꯢ ꯆꯠꯀꯦꯔꯣ
ꯍꯥꯥ
ꯀꯗꯥꯏ ꯀꯗꯥꯏ ꯆꯠꯇꯣꯢꯒꯦꯔꯣ ꯉꯁꯤꯗꯤ ꯀꯣꯂꯦꯁ ꯀꯛꯇꯥ ꯆꯠꯀꯦꯔꯣ
ꯍꯣꯏ
ꯎꯝ
ꯅꯪꯗꯤ
ꯍꯣꯏ ꯑꯩꯈꯣꯏ ꯁꯨꯝ ꯗꯨꯝ ꯂꯩꯍꯧꯒꯅꯤ ꯑꯩꯈꯣꯢꯗꯤ ꯅꯣꯏꯗꯤ ꯅꯣꯏꯒꯤ ꯀ꯭ꯂꯥꯁꯇ ꯁꯥꯔꯒꯨꯝꯕ ꯀꯔꯤ ꯁꯕꯖꯦꯛ ꯂꯧꯕ ꯆꯪꯅꯕ꯭ꯔꯣ ꯇꯥꯕ꯭ꯔꯣ
ꯇꯥꯏꯌꯦ
ꯅꯣꯏ ꯀ꯭ꯂꯥꯁ ꯀꯨꯝꯕꯗ ꯁꯥꯔꯒꯨꯝꯕ ꯆꯪꯕ꯭ꯔꯣ
ꯆꯪꯉꯦ
ꯀ꯭ꯔꯤ ꯁꯕꯖꯦꯛꯒꯨꯝꯕ ꯂꯧꯕ ꯆꯪꯕ꯭ꯔꯣ
ꯄꯦꯊꯣꯂꯣꯖꯤ ꯃꯥꯏ ꯃꯥꯏꯀ꯭ꯔꯣꯃꯦꯂꯣꯖꯤ ꯀꯝꯄ꯭ꯌꯨꯇꯔꯁꯨ ꯍꯧꯈ꯭ꯔꯦ ꯉꯁꯤ ꯁꯤꯛꯁ ꯃꯟꯁꯇꯀꯣ
ꯀꯗꯥꯏꯗ ꯇꯧꯕ꯭ꯔꯣ ꯅꯪꯗꯤ
ꯍꯥꯥ
ꯅꯣꯏꯒꯤ ꯃꯊꯛꯔꯣꯝꯗꯔꯣ ꯃꯈꯥꯔꯣꯝꯗꯔꯣ
ꯃꯈꯥꯔꯣꯝꯗ
ꯎꯝ ꯒꯣꯚꯔꯃꯦꯟꯗ ꯇꯧꯕ꯭ꯔꯣ ꯄ꯭ꯔꯥꯏꯚꯦꯠꯇ ꯇꯧꯕ꯭ꯔꯣ
ꯒꯣꯚꯔꯃꯦꯟꯒꯤꯅꯦꯗ
ꯎꯝ ꯎꯝ ꯑꯩꯁꯨ ꯀꯝꯄ꯭ꯌꯨꯇꯔꯒꯤ ꯂꯧꯅꯉꯥꯏ ꯂꯩꯔꯤꯌꯦ ꯁꯤꯛꯁ ꯃꯟꯁ ꯀꯤꯒꯨꯝꯕ
ꯑꯣ ꯐꯕꯅꯤ
ꯍꯣꯏ ꯂꯨꯄꯥ ꯀꯌꯥ ꯄꯤꯕ꯭ꯔꯣ ꯅꯪꯗꯤ
ꯎꯝ ꯄꯩꯁꯥ ꯄꯤꯗꯦ ꯑꯩꯈꯣꯏꯒꯤ ꯁꯦꯜꯂꯦꯕꯁꯇ ꯌꯥꯎꯕ
ꯎꯝꯍꯝ ꯑꯆꯥ ꯑꯦꯠꯃꯤꯁꯟꯒꯨꯝꯕ ꯇꯧꯗꯕ꯭ꯔꯣ ꯅꯪꯗꯤ ꯑꯦꯠꯃꯤꯁꯒꯨꯝꯕ ꯇꯧꯗꯕꯤꯗ ꯆꯠꯄꯔꯥ ꯅꯪ
ꯍꯣꯏ
ꯎꯝ ꯅꯨꯡꯉꯥꯏꯌꯦꯅꯦ ꯌꯥꯝ ꯐꯩꯌꯦ
ꯅꯣꯡ ꯅꯣꯡ ꯀꯟꯅ ꯆꯨꯋꯦ
ꯅꯣꯡ ꯀꯟꯅ ꯆꯨꯕ꯭ꯔꯣ
ꯎꯝ ꯍꯣꯏ
ꯈꯨꯏꯗꯤ ꯇꯣꯛꯈ꯭ꯔꯦ ꯅꯨꯡꯉꯥꯏꯕ꯭ꯔꯣ ꯅꯣꯡ ꯀꯟꯅ ꯆꯨꯕ
ꯉꯥꯏꯑꯦ
ꯅꯣꯡ ꯆꯨꯕ ꯃꯈꯣꯟ ꯇꯥꯔ ꯇꯨꯝꯕ ꯌꯥꯝ ꯅꯨꯡꯉꯥꯏꯌꯦꯀꯣ ꯅꯨꯡꯉꯥꯏꯕ ꯃꯈꯜ ꯃꯥꯥꯅꯦ
ꯅꯨꯡꯉꯥꯏꯕꯅꯦ
ꯑꯗꯨꯅꯦ ꯅꯨꯡꯁꯥ ꯁꯥꯔꯗꯤ ꯑꯃꯨꯛꯀ ꯁꯥꯕ ꯅꯣꯡ ꯆꯨꯔꯗꯤ ꯅꯨꯡꯉꯥꯏꯕ ꯌꯥꯝ ꯁꯥꯏꯌꯦ
ꯀ꯭ꯔꯤ ꯇꯧꯕꯔꯣ ꯅꯪꯗꯤ
ꯆꯥꯛ ꯆꯥꯏꯌꯦ ꯆꯥꯛ ꯆꯥꯏꯌꯦ
ꯍꯥꯎꯕ꯭ꯔꯣ
ꯁ ꯈꯪꯗꯦꯗ
ꯄꯨꯡꯆꯥ ꯆꯥꯕꯗꯨꯔꯣ
ꯆꯥꯎ ꯆꯥꯎ ꯆꯒꯗꯧꯕꯅꯦ ꯑꯗꯨꯅꯦ ꯅꯣꯏꯗꯤ ꯁꯝꯃꯔ ꯚꯦꯀꯦꯁꯟꯒꯨꯝꯕ ꯊꯥꯗ꯭ꯔꯣ
ꯊꯥꯒꯅꯤ
ꯎꯝ
ꯆꯠꯀꯅꯦꯗꯦ
ꯌꯨꯝ ꯆꯠꯀꯦꯔꯣ ꯎꯝ
ꯆꯠꯀꯅꯤ
ꯐꯩꯌꯦ ꯐꯩꯌꯦ ꯆꯠꯀꯗꯧꯕꯅꯦ
ꯅꯪꯗꯤꯞ ꯀꯔꯤ ꯍꯤꯟꯖꯥꯡ ꯆꯥꯌꯦ ꯍꯥꯏꯕ
ꯐ꯭ꯔꯥꯏ ꯌꯦꯟꯁꯥꯡ
ꯎꯝ
ꯕꯤꯟꯁꯒ ꯑꯥꯂꯨꯒ ꯎꯝ ꯍꯥꯎꯔꯦ ꯌꯥꯝ ꯍꯥꯎꯋꯦ ꯍꯟꯗꯛꯇꯤ ꯈꯔ ꯍꯥꯎ ꯑꯗꯨꯝ ꯍꯥꯎꯕ ꯍꯥꯎꯋꯦ ꯍꯟꯗꯛꯇꯤ ꯏꯝꯄ꯭ꯔꯨꯚ ꯈꯔ ꯈꯔ ꯂꯩꯔꯛꯑꯦ
ꯎꯝ ꯑꯁ ꯑꯗꯨꯕꯨ ꯉꯔꯥꯡꯗꯤ ꯍꯥꯎꯇ꯭ꯔꯦꯍꯦ
ꯉꯔꯥꯡꯁꯦ ꯀꯔꯤ ꯍꯤꯡꯖꯥꯡꯔ ꯈꯪꯗꯦꯗꯤ ꯆꯥꯗꯦ ꯑꯗꯨꯒꯤ ꯇꯟꯕꯒꯤ ꯅꯪꯗꯤ ꯀꯅꯥ ꯀꯅꯥ ꯈꯣꯏꯒ ꯂꯩꯕ꯭ꯔꯣ ꯀꯅꯥ ꯈꯣꯏꯒ ꯆꯥꯛ ꯆꯥꯕ꯭ꯔꯣ
ꯏꯆꯦ ꯑꯃꯒ
ꯎꯝ ꯆꯥꯒꯗꯧꯕꯅꯤ
ꯀꯅꯥ ꯁꯞꯄꯣꯔ꯭ꯠ ꯇꯧꯕ꯭ꯔꯣ ꯅꯪ ꯐꯨꯠꯕꯣꯜ ꯌꯦꯡꯕꯗ ꯀꯅꯥꯕꯨ ꯁꯞꯄꯣꯔꯠ ꯇꯧꯕ꯭ꯔꯣ
ꯑꯩ ꯌꯥꯝ ꯀꯩ ꯔꯣꯅꯥꯜꯗꯣꯒ ꯃꯦꯁꯤꯒꯤ ꯐꯦꯟꯒꯗꯤ ꯑꯣꯏꯗ꯭ꯔꯦ ꯑꯩ
ꯑꯌꯥ ꯑꯌꯥ ꯑꯩꯁꯨ
ꯑꯦꯝꯕꯥꯞꯄꯦꯗ ꯂꯩꯔꯤꯌꯦ
ꯕꯥꯄꯦ ꯑꯣꯢꯖꯒꯦ
ꯍꯣꯏ ꯕꯤꯂꯤꯡꯒꯝꯁꯨ ꯌꯥꯝ ꯍꯩꯌꯦꯀꯣ ꯍꯥꯟꯅ ꯃꯥꯁꯦ ꯃꯣꯟꯁꯥꯡ ꯅꯨꯄꯥꯔ ꯈꯜꯂꯨꯕꯅꯦ
ꯅꯨꯄꯥꯅꯦ
ꯅꯍꯥꯟꯅ ꯐꯥꯔꯁ ꯇꯥꯏꯝ ꯀꯔꯝ ꯀꯥꯟꯗꯅ ꯃꯥꯒꯤ ꯐꯥꯎꯕ ꯀꯨꯏꯗ꯭ꯔꯤꯅ ꯑꯗꯨꯅ
ꯉꯔꯥꯡꯗꯤ